ꯇꯥꯕꯔꯣ
ꯅꯪꯒꯤ ꯅꯦꯠ ꯋꯥꯛꯁꯦ ꯐꯠꯇꯕ꯭ꯔꯣ ꯎꯝ ꯇꯥꯏ
ꯍꯥꯥ
ꯑꯗꯨꯒꯤꯅꯦꯗ ꯍꯧꯖꯤꯛꯇꯤ ꯌꯥꯔꯦ
ꯑꯣ ꯅꯪ ꯈꯣꯟꯗꯣ ꯎꯝ ꯇꯥꯒꯨꯝ ꯇꯥꯗꯒꯨꯝ ꯇꯧꯕ ꯑꯗꯨ ꯑꯣꯏꯕꯒꯤ
ꯑꯥꯎ ꯍꯧꯖꯤꯛꯇꯤ ꯌꯥꯔꯕꯣ
ꯍꯧꯖꯤꯛꯇꯤ ꯐꯖꯅ ꯇꯥꯏ ꯁꯦꯡꯅ ꯇꯥꯏ ꯄꯨꯡꯁꯦꯡ ꯁꯦꯡꯉꯤ
ꯑꯁ ꯑꯁ ꯑꯁ ꯑꯃꯨꯛ ꯍꯦꯜꯂꯦꯅꯦ ꯅꯪꯅ ꯑꯃꯨꯛ ꯍꯦꯟꯈ꯭ꯔꯦꯅꯦ
ꯁꯦꯡꯕꯗꯒꯤ ꯍꯦꯟ ꯄꯨꯡꯁꯦꯡ ꯁꯦꯡꯉꯤ
ꯑꯁ ꯐꯖꯟꯅ ꯅꯩꯈꯥꯏꯔꯕ ꯃꯥꯜꯂꯦꯀꯣ ꯉꯁꯤꯗꯤ
ꯀꯩꯗꯧꯔꯤꯅꯣ ꯅꯪꯗꯤ
ꯑꯁ ꯍ ꯍꯤꯞꯄꯤꯅꯦ ꯍꯧꯖꯤꯛꯇꯤ
ꯑꯣ ꯆꯥꯛ ꯆꯥꯛꯇꯤ ꯆꯥꯔꯕꯣ
ꯍꯥꯥ
ꯆꯥꯛ ꯆꯥꯔꯕꯣ
ꯆꯥꯔꯦ ꯐꯖꯅ ꯆꯥꯊꯣꯛꯎꯔꯦ
ꯀꯩ ꯃꯊꯦꯜ ꯆꯥꯒꯦ ꯅꯣꯏꯗꯤ ꯍꯥꯎꯕ꯭ꯔꯣ
ꯍꯟꯗꯛꯁꯦ ꯑꯦ ꯉꯁꯤꯁꯦ ꯀꯩꯅꯣ ꯍꯋꯥꯏ ꯎꯝ ꯑꯃꯨꯕꯗꯣ
ꯑꯣ ꯁꯒꯣꯜ ꯍꯋꯥꯏꯗꯣ
ꯑꯣ ꯑꯣ ꯑꯣ ꯁꯒꯣꯜ ꯍꯋꯥꯏꯗꯣ ꯑꯗꯣ ꯆꯥꯏ ꯅꯪ ꯅ ꯉ ꯅꯍꯥꯟ ꯍꯥꯏꯕꯗꯣ ꯑꯗꯣ ꯉꯁꯤ ꯆꯥꯔꯦ
ꯍꯥꯎꯕ꯭ꯔꯣ
ꯍꯥꯎꯋꯦꯗ ꯑꯗꯨꯝ
ꯐꯖꯅ ꯁꯦꯠꯂꯕꯣ
ꯐꯖꯅ ꯑꯥ ꯇꯞ ꯇꯥꯏ ꯑꯁꯥꯏꯕ ꯑ ꯁꯥꯏꯕ ꯁꯥꯏꯕꯨ ꯁꯥꯏꯗ꯭ꯔꯦ ꯑꯗꯨꯝ ꯍꯦꯛ ꯑꯗꯨꯝ
ꯌꯣꯠꯂꯕꯣ
ꯌꯣꯠꯂꯦ
ꯑꯁ ꯍꯥꯎꯃꯟꯕꯒ ꯑꯣꯏꯔꯝꯅꯤ ꯈꯨꯕꯤꯒ ꯆꯤꯛꯇꯔꯣ ꯍꯥꯎꯃꯟꯕꯒꯤ
ꯑꯁ ꯀꯗꯥꯏꯗꯒꯤ ꯍꯤ ꯍꯤ ꯍꯤ ꯍꯤ ꯍꯥ ꯐꯖꯅ ꯆꯤꯛꯈꯥꯏꯔꯦ
ꯑꯦ
ꯅꯣꯏꯗꯤ ꯀꯩ ꯍꯤꯟꯖꯥꯡ ꯆꯥꯔꯦ ꯉꯁꯤꯗꯤ ꯂꯩꯌꯦ ꯂꯩꯌꯦ ꯀꯩꯟꯖꯥꯡ ꯆꯥꯔꯒꯦ ꯅꯣꯏꯗꯤ
ꯑꯩꯈꯣꯏꯗ ꯆꯝꯊꯣꯡ ꯆꯥꯏꯌꯦ ꯅꯣꯏꯗꯤ
ꯍꯥꯥ
ꯆꯝꯊꯣꯡ ꯆꯥꯏꯌꯦ ꯆꯝꯊꯣꯡ ꯆꯥꯡꯁ ꯆꯥꯏꯈꯥꯣꯏ ꯃ ꯃꯗꯤ ꯎꯝ ꯆꯝꯊꯣꯡ ꯆꯥꯒꯗꯕꯅꯦ
ꯗꯅꯤ ꯅꯪꯁꯨ ꯇꯧꯔꯛꯄ ꯌꯥꯕꯅꯦ
ꯗꯤ ꯍ ꯄꯤꯔ ꯀꯔꯤꯗꯣꯏ ꯅ
ꯁꯤ ꯄꯅꯦ ꯑꯁꯃꯤ ꯈꯔꯗꯤ ꯆꯥꯛ ꯊꯣꯡꯉꯒ ꯂꯩꯔꯔꯤ ꯍꯧꯖꯤꯛ ꯑꯩꯈꯣꯏ ꯌꯨꯝ ꯅꯛꯅꯕ ꯉꯁꯤꯗꯤ ꯀꯩ ꯀꯩ ꯇꯧꯔꯦ
ꯑꯦꯟ ꯑꯔꯖꯤ ꯑꯦꯁ ꯆꯠꯂꯦ ꯖꯣꯕ ꯀꯥꯔꯗꯠꯇꯣ ꯑꯗꯨ ꯆꯠꯂꯦ
ꯑꯣ ꯑꯣ ꯑꯣ ꯑꯣ ꯅꯣꯏ ꯑꯦꯛꯖꯥꯝꯗꯤ ꯂꯣꯏꯔꯕꯣ
ꯑꯦꯛꯖꯥꯝ ꯂꯣꯏꯗ꯭ꯔꯦ ꯍꯌꯦꯡ ꯑꯃꯨꯛꯀ ꯆꯠꯀꯅꯤ ꯑꯦꯛꯖꯥꯝꯗꯣ ꯏ ꯑꯥꯔꯖꯤꯁ ꯑꯃꯛꯀ ꯂꯦꯞꯄꯅꯤ ꯍꯌꯦꯡ ꯑꯃꯨꯛꯀ ꯑꯦꯛꯖꯥꯝ ꯆꯠꯂꯅꯤ
ꯈꯔ ꯄꯩꯁꯥ ꯍꯦꯟꯅ ꯄꯤ ꯌꯥꯝꯅ ꯄꯤꯌꯣ ꯍꯥꯏꯌꯣ
ꯈꯪꯗ꯭ꯔꯁꯤ ꯀꯝꯃꯥꯏꯅ ꯇꯧꯔꯦꯅ
ꯑꯩꯁꯨ ꯇꯧꯅꯤꯡꯉ ꯆꯠꯇꯦ ꯉꯁꯤꯗꯤ ꯉꯔꯥꯡ ꯐꯦꯋꯦꯜ ꯁꯤꯅꯤꯌꯔꯁꯤꯡꯒꯤ ꯐꯦꯔꯋꯔꯦꯜ ꯄ꯭ꯔꯣꯒꯥ꯭ꯔꯥꯝ ꯇꯧꯔꯒ ꯉꯁꯤꯗꯤ ꯆꯠꯇ꯭ꯔꯦ ꯑꯩꯈꯣꯏ ꯀ꯭ꯂꯥꯁꯗꯤ ꯂꯣꯏꯔꯦ ꯀ꯭ꯂꯥꯁꯇꯤ ꯂꯣꯏꯔꯦ ꯑꯦꯛꯖꯥꯝ ꯊꯥꯅꯕ ꯈꯛꯇ ꯂꯔꯦ
ꯑꯣ
ꯄꯣꯛꯁꯦ ꯆꯤꯛꯄꯅ ꯂꯣꯏꯔꯦꯅꯦ
ꯑꯣ
ꯃꯥꯏꯒ꯭ꯔꯦꯟꯁ ꯂꯩꯕꯗꯣ
ꯑꯣ
ꯑꯁꯤ ꯂꯩꯕꯁꯦ ꯑꯁꯤꯁꯤ ꯃꯥꯏꯒ꯭ꯔꯦꯟ ꯀꯣꯛ ꯆꯤꯛꯄꯁꯦ ꯃꯥꯡꯗꯦ ꯍꯥꯏꯌꯦ
ꯑꯁ
ꯑꯗꯨꯝ ꯂꯩꯔꯅꯤ ꯍꯥꯏ
ꯍꯤꯡꯕꯅꯤꯅ ꯑꯗꯨꯝ ꯀꯩ ꯀꯩꯅꯣꯗꯤꯝ ꯊꯦꯡꯅꯕ ꯇꯥꯕꯅꯦ
ꯑꯗꯨꯅꯦ ꯂꯩꯕ ꯇꯥꯔꯦꯗꯅ ꯍꯥꯏꯁ ꯑꯩ ꯇꯣꯂꯣꯞ ꯆꯪꯉꯦꯖꯤꯛ ꯉꯁꯤ ꯍꯧꯖꯤꯛ ꯅꯪꯗꯤ ꯆꯪꯉꯕꯣ
ꯈꯪꯗꯦ
ꯃꯈꯣꯟꯗꯣ ꯑꯁꯤꯒꯨꯝꯕ ꯑꯁꯤꯒꯨꯝꯕꯒꯤ ꯃꯈꯣꯟꯅꯤꯅꯦ ꯑꯩꯅ ꯇꯥꯅꯤꯡꯕꯁꯦ ꯇꯣꯂꯣꯞ ꯆꯪꯕꯒꯤ ꯃꯈꯣꯟꯗꯣ
ꯑ ꯌꯥꯝ ꯐꯩ ꯀꯣꯃꯦꯗꯤ
ꯄꯨꯂꯞ ꯆꯪꯉꯦ ꯇꯤꯡ ꯂꯥꯛꯑꯦ
ꯑꯩ ꯅꯥꯎꯄꯤꯗꯤ ꯂꯩꯕ꯭ꯔꯣ ꯀꯥ ꯆꯈꯩ ꯃꯥꯜꯂꯦ
ꯂꯩꯌꯦ ꯐꯣꯟ ꯌꯦꯡꯉꯒ ꯂꯩꯌꯦ
ꯂꯦꯟ ꯄꯥꯏꯂ ꯑꯗꯨꯅꯦ ꯆꯛ ꯁꯥꯞ ꯍꯤ ꯉꯗ ꯐꯣꯟ ꯇ꯭ꯔ ꯎꯄꯥꯏ ꯂꯩꯇ꯭ꯔꯦ ꯂꯥꯏꯔꯤꯛꯇꯗꯤ ꯄꯥꯅꯤꯡꯉꯥꯏ ꯇꯅꯤꯡꯕ ꯑ ꯂꯥꯏꯔꯤꯛ ꯄꯥꯗꯤ ꯑꯃꯨꯛꯀ ꯂꯥꯏꯔꯤꯛ ꯄꯥꯕ ꯍꯧꯔꯗꯤ ꯑꯃꯨꯛꯀ ꯑꯣꯏꯔꯒꯅꯤ ꯌꯦ ꯍꯥꯏꯕ ꯑ ꯕꯥꯔꯣ ꯇꯦꯔꯣ ꯄꯨꯡ ꯑꯃꯅꯤ ꯑꯗꯨꯝ ꯐꯣꯟ ꯌꯦꯡꯉꯗꯤ ꯕꯥꯔꯣ ꯇꯦꯔꯣ ꯄꯨꯡ ꯑꯃꯅꯤ ꯑꯗꯨꯝ ꯌꯦꯡꯕ ꯉꯝꯕ
ꯅꯣꯡꯉꯥꯜꯂꯝꯗꯥꯏꯗ ꯑꯗꯨꯗ ꯇꯨꯝꯒꯅꯤ ꯑ
ꯎ ꯃꯤꯁꯤꯡꯁ ꯌꯥꯗ ꯌꯥꯥꯗꯅꯦ
ꯑꯩꯁꯨ ꯉꯔꯥꯡꯁꯨ ꯉꯁꯤ ꯑꯌꯨꯛ ꯑꯍꯨꯝꯗ ꯇꯨꯝꯕꯅꯦ
ꯑꯁꯤ ꯌꯥꯝ ꯊꯦꯡꯉꯦ ꯍꯛꯆꯥꯡꯗꯣ ꯅꯨꯡꯉꯥꯏꯕ ꯍꯣꯏ
ꯑꯗꯨ ꯀ ꯑꯣꯏꯔꯝꯅꯦ ꯍ ꯎꯝ ꯀꯣꯛ ꯆꯤꯛꯏꯁꯦ ꯇꯨꯝꯕꯗꯣ ꯐꯖꯅ ꯇꯨꯝꯅꯕꯒꯤꯀꯣ
ꯑꯣ
ꯅꯨꯡꯊꯤꯜꯗꯁꯨ ꯇꯨꯝꯅꯤꯡꯗꯕ ꯑꯩꯗꯣ ꯇꯨꯝꯗꯤ ꯇꯨꯝꯅꯤꯡꯉꯦꯕ ꯑꯗꯣ ꯁꯥꯕꯅꯤꯅ ꯅꯨꯡꯊꯤꯜꯗ ꯇꯨꯝꯕ ꯍꯩꯅꯕꯗꯣ ꯑꯗꯨ ꯇꯧꯗꯕ
ꯑꯁ ꯅꯨꯃꯤꯗꯥꯡ ꯇꯨꯝꯗꯕꯁꯦ ꯅꯨꯃꯤꯗꯥꯡ ꯇꯨꯝꯗꯕꯁꯦ ꯍꯛꯆꯥꯡꯁꯦ ꯌꯥꯝ ꯋꯥꯕꯅꯦ ꯑꯗꯨ ꯁꯣꯛ ꯊꯥꯕꯨꯒꯨꯔꯅꯒꯣ ꯑ ꯑꯩ ꯄꯥꯡꯒꯟ ꯂꯩꯕꯒꯨꯝꯕ ꯑꯗꯨꯝ ꯇꯧꯕꯅꯦꯅꯣ ꯅꯨꯃꯤꯗꯥꯡ ꯄꯨꯝꯗ꯭ꯔꯗꯤ ꯋꯥꯕꯅꯦ ꯍꯛꯆꯥꯡꯗꯣ ꯀꯪ ꯈꯥꯂꯛꯗꯕꯅꯦ
ꯋꯥꯏ ꯑꯗꫭ ꯌꯥꯗꯦꯗ ꯑꯗꯨꯨꯝ ꯐꯣꯟꯁꯦ ꯌꯥꯗꯦ
ꯐꯣꯟꯁꯦ ꯄꯥꯏꯕ ꯇꯣꯛꯈ꯭ꯔꯣ ꯑꯗꯨꯗꯤ ꯈꯔ ꯐꯪꯅꯤꯅ ꯍꯛꯆꯥꯡꯁꯦ ꯃꯤꯠ
ꯍ ꯄꯥꯏꯕꯨ ꯇꯣꯛꯀꯣ ꯍꯥꯏꯔꯁꯨ ꯇꯣꯛꯄ ꯌꯥꯗꯦ
ꯑꯁ ꯍꯧꯖꯤꯛꯀꯥꯟ ꯑꯉꯥꯡꯁꯤꯡꯁꯤ ꯌꯦꯡꯉꯨ ꯍꯦꯛ ꯄꯣꯛꯂꯛꯄꯗꯒꯤ ꯆꯍꯤ ꯑꯃ ꯑꯅꯤ ꯂꯧꯔꯗꯤ ꯑꯗꯨꯝ ꯐꯣꯟ ꯌꯦꯡꯕ ꯍꯧꯈ꯭ꯔꯦ ꯑꯩꯈꯣꯏ ꯑꯩꯈꯣꯏꯗꯤ ꯐꯣꯟ ꯄꯥꯏꯕꯁꯦ ꯑꯃꯨꯛꯀ ꯆꯍꯤ ꯀꯨꯟ ꯀꯨꯟ ꯇꯔꯥ ꯇꯔꯥ ꯀꯨꯟ ꯁꯨꯔꯝꯗꯥꯏ ꯑꯩꯈꯣꯏꯅ ꯐꯣꯟ ꯄꯥꯏꯕꯅꯦꯕ ꯑꯗꯨꯝ ꯑꯗꯨꯒꯤ ꯌꯦꯡꯕꯐꯥꯎ
ꯑꯗꯨꯅꯦ ꯀꯨꯟ ꯁꯨꯔꯝꯗꯥꯏꯗ ꯄꯥꯏꯕꯅꯦ ꯀꯗꯥꯏꯗꯒꯤ
ꯍꯧꯖꯤꯛꯀꯥꯟ ꯑꯉꯥꯡꯁꯤꯗꯣ ꯌꯦꯡꯉꯨ ꯍꯦꯛ ꯄꯣꯔꯛꯄꯗꯒꯤ ꯆꯍꯤ ꯑꯃꯅꯤ ꯑꯗꯨꯝ
ꯑ ꯀꯗꯥꯏꯗꯒꯤ ꯑꯗꯨꯒꯤꯅꯤ ꯍꯧꯖꯤꯛꯀꯥꯟꯒꯤ ꯑꯉꯥꯡꯁꯤꯡꯁꯦ ꯃꯤꯠ ꯑꯗꯨꯝ ꯁꯣꯛꯏꯗꯣ
ꯎꯝ ꯃꯣꯏꯒꯤ ꯃꯤꯠꯇꯣ ꯀꯃꯥꯏꯅ ꯇꯧꯗꯣꯏꯅꯣ ꯇꯨ ꯌꯦꯡꯉꯣ ꯈꯜꯂꯣꯅꯦ ꯑꯩꯈꯣꯏ ꯐꯥꯎ ꯆꯍꯤ ꯇꯔꯥ ꯍꯦꯟꯅ ꯅ ꯇꯔꯥ ꯇꯔꯨꯛ ꯇꯔꯥꯇꯔꯦꯠ ꯑꯗꯨꯋꯥꯏꯗꯒꯤ ꯐꯣꯟ ꯄꯥꯏꯕ ꯍꯧꯕꯅꯦ ꯑꯗꯨꯁꯨ ꯃꯤꯠꯇꯣ ꯌꯥꯗꯦꯕ ꯍꯧꯖꯤꯛꯀꯥꯟ ꯑꯉꯥꯡꯁꯤꯡꯗꯤ ꯌꯦꯡꯉꯣ ꯃꯃꯥ ꯃꯄꯥꯁꯤꯡꯁꯨ ꯊꯕꯛ ꯂꯩꯕꯒꯤ ꯑꯗꯨꯝ ꯐꯣꯟꯗ ꯑꯗꯨꯝ ꯇꯥꯏꯅꯕꯒꯤ ꯑꯗꯨꯝ ꯑꯉꯥꯡꯁꯤꯡꯁꯨ ꯐꯣꯟꯗ ꯂꯣꯏꯅ ꯆꯨꯅꯈ꯭ꯔꯦ
ꯑꯗꯨꯅꯦ ꯈꯨꯡꯒꯪꯗ ꯂꯩꯕꯗꯨꯅ ꯈꯔ ꯐꯩꯗ ꯁꯤ ꯃꯇꯥꯡꯗ ꯍꯥꯏꯔꯗꯤ
ꯑꯣ ꯑꯁꯦꯡꯕ
ꯁꯥꯟꯅꯕ ꯃꯐꯝ ꯂꯩꯕꯅꯤꯅꯀꯣ ꯁꯥꯟꯅꯕ ꯆꯠꯂꯦꯕ ꯑꯉꯥꯡꯁꯤꯡꯁꯦ
ꯎꯝ ꯃꯔꯛ ꯃꯔꯛꯇ ꯌꯦꯡꯉꯦ ꯑꯗꯨ ꯁꯔꯁꯨ
ꯍꯣꯏ ꯃꯔꯛ ꯃꯔꯛꯇ ꯌꯦꯡꯉꯦ ꯍꯥꯏꯔꯁꯨ ꯃꯣꯏ ꯑꯃꯨꯛ ꯑꯃꯨꯛ ꯀꯩꯅꯣ ꯁꯔꯥꯎꯟꯗꯤꯡ ꯀꯩꯅꯣ ꯃꯄꯥꯟꯗ ꯊꯣꯛꯑꯒ ꯑꯗꯨꯝ ꯑꯃꯨꯛ ꯁꯥꯟꯅꯕꯒꯤꯀꯣ
ꯎꯝ ꯎ ꯋꯥ ꯑꯁꯪꯕ ꯑꯃꯀ ꯌꯦꯡꯉꯦ ꯃꯣꯏꯗꯤ ꯈꯔ ꯐꯩꯌꯦ ꯑꯁ
ꯑꯗꯨꯒ ꯀꯩꯅꯣꯁꯨ ꯐꯥꯏꯌꯦꯗꯅ ꯅꯨꯡꯁꯤꯠꯁꯨ ꯑꯗꯨꯝ ꯐꯩꯌꯦꯗꯅ ꯑꯁꯤꯗꯗꯤ ꯅꯨꯡꯁꯤꯠꯁꯨ ꯐꯗꯦ
ꯂꯣꯏ ꯀꯨꯜꯂꯒ ꯂꯩꯕꯌꯣ ꯑꯉꯥꯡꯁꯨ ꯀꯣ ꯀꯩ ꯍꯥꯏꯁꯤꯔꯥ ꯄꯥꯡꯒꯜ ꯂꯩꯇꯕꯅꯦ ꯑꯣ ꯑꯁꯤꯗꯗꯤ ꯑꯁ ꯅꯨꯃꯤꯠ ꯆꯨꯞꯄ ꯁꯥꯅꯕ ꯆꯠꯀꯅꯤ ꯑꯃꯨꯛꯀ ꯃꯣꯏꯗꯤ ꯆꯥꯛ ꯑꯃꯨꯛꯀ ꯆꯥꯒꯅꯤ ꯑꯗꯨꯝ ꯃꯣꯏꯒꯤ ꯆꯥꯛ ꯆꯥꯕ ꯃꯇꯝ ꯂꯩ ꯆꯥꯛ ꯆꯥꯕ ꯃꯇꯝ ꯂꯩ ꯏꯔꯨꯕ ꯃꯇꯝ ꯂꯩ ꯑꯗꯨꯒ ꯈꯔ ꯐꯕ ꯍꯧꯖꯤꯛ ꯑꯁꯤꯗ ꯂꯩꯕ ꯑꯉꯥꯡꯁꯤꯡꯗꯤ ꯈꯔ ꯐꯩ
ꯆꯥꯛ ꯐꯥꯎ ꯆꯥꯗꯦ ꯍ ꯑꯁꯤꯗ ꯂꯩꯕ ꯉꯥꯁꯤꯡꯗꯤ ꯆꯥꯅꯤꯡꯗꯦ ꯆꯥꯅꯤꯡꯗꯦ ꯎꯝ ꯃꯣꯏꯒꯤꯁꯦ ꯀꯩꯅꯣ ꯑꯝ ꯁꯥꯟꯅꯕ ꯆꯠꯂꯗꯤ ꯈꯔ ꯆꯥꯛ ꯂꯥꯝꯕ ꯐꯥꯎ ꯐꯥꯎꯕꯅꯤꯗꯅ ꯑꯗꯨꯁꯨ ꯇꯧꯗꯦ
ꯑꯩꯈꯣꯏ ꯐꯥꯎ ꯐꯣꯟ ꯌꯦꯡꯗꯤ ꯆꯥꯛꯂꯥꯝꯗꯦꯕ ꯅ ꯆꯨꯝꯗ꯭ꯔꯣ ꯗꯨꯝ ꯍꯣꯜ ꯗꯦ ꯐꯣꯟ ꯌꯦꯡꯗꯗꯨꯝ ꯐꯃꯨꯡꯗ ꯑꯗꯨꯝ ꯀꯨꯜꯂꯒ ꯑꯁ ꯆꯥꯛ ꯆꯥꯅꯤꯡꯗꯦꯕ ꯆꯥꯛ ꯆꯥꯅꯤꯡꯕ ꯐꯥꯎꯗꯦꯕ ꯑꯈꯣꯏꯖꯨ ꯗꯨꯝ ꯌꯦꯉ ꯂꯩ ꯉꯝꯃꯦꯕ
ꯁ ꯑꯩꯒꯤ ꯀꯣꯛꯁꯦ ꯆꯤꯛꯄꯅ ꯌꯥꯝ ꯇꯜꯂꯦꯗ
ꯑꯁ ꯀꯣꯛ ꯆꯤꯛꯄꯁꯨ ꯋꯥꯕꯅꯦ ꯄꯁꯦ ꯃꯤꯠꯀꯁꯨ ꯂꯣꯏ ꯅꯥꯕꯅꯦ
ꯎꯝ ꯀꯩꯅꯣ ꯁ꯭ꯀꯣꯜ ꯑꯑ ꯍꯣꯏ ꯑꯗꯨꯝ ꯂꯣꯏꯗ꯭ꯔꯤꯐꯥꯎ ꯑꯗꯨꯝ ꯄꯥꯏꯁꯦꯀꯣ ꯏ ꯑ ꯋꯥꯔꯤ ꯁꯥꯟꯅꯗꯕ ꯌꯥꯝ ꯀꯨꯏꯔꯦꯕ
ꯍꯣꯏ
ꯑꯩꯁꯨ ꯅꯪꯕꯨ ꯀꯣꯜ ꯇꯧꯒꯦ ꯈꯜꯂꯒ ꯑꯁ ꯅꯪꯁꯦ ꯃꯦꯁꯦꯖ ꯐꯥꯎ ꯍꯟꯗꯕꯅꯤꯅ ꯑꯩꯗꯣ ꯇꯟꯕꯅꯦꯕ ꯏꯀꯥꯏꯔꯛꯄ ꯍꯥꯏꯕ ꯇꯥꯔꯦ ꯑꯁ
ꯍꯧꯖꯤꯛꯀꯥꯟ ꯉꯟꯉꯟ ꯇꯨꯝꯃꯦ ꯖꯣꯕ ꯀꯥꯔꯠ ꯆꯠꯄꯤꯌꯨꯀꯣ ꯑꯗꯨ ꯀꯩ ꯍꯥꯏꯁꯤꯔꯥ ꯋꯥꯕꯗꯣ ꯍꯣꯜꯗꯦ ꯍꯣꯜꯗꯦ ꯆꯠꯂꯦ ꯑꯌꯨꯛ ꯎꯝ ꯅꯣꯡꯉꯥꯜꯂꯒ ꯅꯪꯁꯪ ꯅꯪꯅꯉꯥꯏꯗꯣ ꯐꯣꯇꯣ ꯀꯥꯞꯄꯗꯣ ꯇꯔꯦꯠ ꯇꯔ ꯇꯔꯦꯠ ꯋꯥꯏꯗ ꯆꯠ ꯇꯍꯧꯋꯦ ꯑꯗꯨꯒ ꯗꯨꯝ ꯍꯥꯊꯨ ꯍꯥꯊꯨ ꯆꯠꯂꯦ ꯆꯥꯛ ꯆꯥꯕ꯭ꯔꯥ ꯆꯥꯛ ꯎꯝ ꯆꯥꯛ ꯆꯥꯕ꯭ꯔꯥ ꯆꯥꯗꯕ꯭ꯔꯥ ꯑꯗꯨꯝ ꯆꯠꯂꯦ ꯆꯠꯂꯒ ꯐꯣꯇꯣ ꯀꯥꯞꯂꯦ ꯅꯣꯡ ꯇꯥꯏ ꯑꯗꯨ ꯑꯣꯏꯁꯨ ꯄꯥꯏꯂꯩꯗꯦ ꯑꯗꯨꯝ ꯆꯠꯂꯤꯕꯅꯤ ꯆꯇꯤꯟ ꯄꯥꯏꯔꯒ ꯑꯗꯨꯝ
ꯑꯗꯨ ꯑꯩꯈꯣꯏꯁꯨ ꯁꯨꯁꯤꯗ ꯉꯁꯤ ꯈꯛꯇ ꯈꯤꯇꯪ ꯇꯥꯏꯌꯦ
ꯆꯠꯂꯦ ꯍꯥꯊꯨ ꯍꯥ ꯗꯨꯗ ꯆꯥꯛ ꯆꯥꯕ꯭ꯔꯥ ꯆꯥꯗꯕ꯭ꯔꯥ ꯊꯟꯅ ꯑꯗꯨꯝ ꯆꯠꯂꯦꯗ ꯑꯃꯨꯛꯀ ꯊꯕꯛ ꯁꯨꯒꯅꯤ ꯊꯕꯛ ꯁꯨꯔꯒ ꯄꯨꯡ ꯕꯥꯔꯣꯗ ꯑꯃꯨꯛꯀ ꯐꯣꯇꯣꯗ ꯀꯥꯞꯅꯤꯉꯥꯏꯗ ꯅꯪ ꯁꯥꯡꯅꯤꯉꯥꯏ ꯃꯍꯨꯠ ꯇꯧꯒꯅꯤ ꯑꯗꯨꯗꯒꯤ ꯄꯨꯡꯅ ꯑꯝ ꯕꯔꯣ ꯑꯗꯨꯋꯥꯏ ꯗꯩ ꯑꯁ ꯎꯝ ꯈꯨꯟꯗꯣ ꯂꯥꯞꯄꯅꯤꯅ ꯑꯗꯨꯝ ꯈꯣꯡꯅ ꯆꯠ ꯆꯠ ꯆꯠꯂꯒ ꯅꯥꯃꯉꯥ ꯂꯥꯛꯑꯦ ꯂꯥꯛꯑꯒ ꯑꯃꯨꯛꯀ ꯑꯩ ꯀꯩꯅꯣ ꯏꯃꯨꯡꯒꯤ ꯊꯕꯛ ꯅꯨꯄꯤ ꯊꯕꯛꯇꯤ ꯌꯥꯝ ꯂꯩꯅ
ꯑꯗꯨꯅꯦ ꯑꯁ ꯇꯧꯗ꯭ꯔꯁꯨ ꯄꯦꯟꯗꯕ ꯑꯃꯨꯛ
ꯑꯗꯨꯝ ꯇꯧꯔꯒ
ꯑꯩꯈꯣꯏꯒꯤ ꯏꯗ ꯂꯩꯈ꯭ꯔꯦꯕ ꯑꯗꯨꯅ ꯑꯗꯣ
ꯅꯨꯡꯗꯥꯡ ꯇꯥꯔꯝꯗꯤ ꯐꯃꯨꯡꯗ ꯇ ꯆꯥꯡꯈ꯭ꯔꯗꯤ ꯂꯣꯜ ꯂꯦꯡꯅꯗꯤ ꯐꯣꯟ ꯌꯦꯡ ꯇꯨꯝ ꯇꯨꯝꯅꯤꯡꯈ꯭ꯔꯦ ꯑꯗꯨꯒꯤ
ꯑꯗꯨꯅꯦ ꯑꯩꯁꯨ ꯌꯨꯝ ꯌꯨꯝꯗ ꯂꯩꯔꯗꯤꯀꯣ ꯑꯗꯨꯝ ꯇꯧꯋꯦ ꯑꯁꯤꯖꯤꯗꯤ ꯈꯔ ꯑ ꯊꯕꯛ ꯂꯩꯇꯕꯅꯤꯅ ꯍꯥ ꯊꯕꯛ ꯂꯩꯇꯕꯒ ꯆꯞ ꯃꯥꯟꯅꯔꯦꯕ ꯁꯤꯗꯗꯤ ꯌꯨꯝꯗꯗꯤ ꯍꯟꯗ꯭ꯔꯦꯠ ꯄꯥꯔꯁꯦꯟ ꯇꯧꯕꯗꯣ ꯑꯁꯤꯗꯗꯤ ꯎꯝ ꯑꯃ ꯐꯥꯎ ꯑꯃ ꯈꯤꯇꯪ ꯇꯧꯕꯒꯨꯝꯅꯦꯕ ꯍꯥꯏꯔꯗꯤ ꯑꯁ ꯌꯨꯝꯗꯗꯤ ꯑꯥ ꯋꯥꯏ ꯇꯩꯕꯒ ꯋꯥꯏ ꯁꯁ ꯑꯍꯥ ꯋꯥꯏ ꯇꯩꯕ ꯐꯥꯎ ꯅꯪ ꯎꯝ ꯎꯝ ꯅꯨꯃꯤꯠ ꯑꯃꯗ ꯑꯅꯤ ꯑꯍꯨꯝ ꯇꯩꯔꯦ ꯔꯨꯝ ꯑꯃ ꯈꯤꯇꯪ ꯅꯠꯇꯦ ꯑꯃ ꯑꯗꯨꯅꯦ ꯑꯁ
ꯍꯣꯏ ꯌꯥꯝ
ꯆꯥꯛ ꯊꯣꯡ ꯒꯅꯤ ꯐꯤꯔꯣꯜ ꯁꯨꯒꯅꯤ ꯂꯧꯁꯨ ꯇꯣꯏꯅ ꯑꯃꯨꯛ ꯆꯠ ꯂꯩ
ꯂꯧꯁꯨ ꯆꯠꯇꯕ ꯌꯥꯗꯦ ꯑꯃꯨꯛꯀ
ꯑꯣ ꯂꯧꯁꯤꯟꯕ ꯉꯝꯗꯕ ꯂꯧꯁꯤꯟꯕ ꯉꯝꯗꯕ
ꯑꯗꯨꯝ ꯐꯃꯨꯡꯅ ꯆꯪꯈ꯭ꯔꯗꯤ ꯑꯗꯨꯝ ꯃꯤꯠꯇꯣ ꯌꯥꯗꯦꯕ ꯐꯣꯟ ꯌꯦꯡ ꯌꯦꯡꯉ ꯑꯗꯨꯝ ꯎꯏꯔꯛꯀꯅꯤ
ꯂꯧꯁꯤꯟꯕ ꯉꯝꯗꯕ
ꯑꯥ ꯀꯥꯡꯍꯥꯟꯅ ꯗꯨꯝ ꯇꯨꯝꯅꯤꯡꯕ ꯑꯗꯨꯝ
ꯂꯧꯁꯤꯟꯕ ꯉꯝꯗꯕ ꯍꯜꯂꯣ ꯅꯦꯠ ꯌꯥꯗ꯭ꯔꯕ ꯃꯥꯜꯂꯦ